ꯍꯜꯂꯣ
ꯇꯨꯝꯃꯕꯣ
ꯍꯜꯂꯣ
ꯇꯥꯕ꯭ꯔꯣ
ꯑꯧ
ꯇꯨꯝꯃꯕꯣ
ꯇꯨꯝꯗꯤꯌꯦ ꯉꯥꯜꯂꯤꯗ ꯇꯨꯝꯕꯩꯗꯤ ꯉꯜꯂꯤ
ꯆꯥꯛ ꯆꯥꯔꯕꯣ
ꯆꯥꯛ ꯆꯥꯗ꯭ꯔꯤ
ꯆꯥꯗꯔꯤꯌꯦ
ꯎꯝ
ꯊꯦꯡꯢꯗ
ꯑꯩꯁꯦ ꯃꯊꯦꯜ ꯃꯊꯦꯜ ꯇꯧ ꯂꯩꯔꯕ ꯑꯗꯨꯒꯤꯅꯤ
ꯀꯩ ꯖꯥꯡꯅꯣ
ꯁꯥꯏꯖꯤꯟ ꯏꯔꯣꯝꯕ ꯑꯗꯨꯒ ꯉꯥꯃ ꯇꯥꯎꯔꯦ
ꯑꯗꯨꯒ
ꯑꯗꯒꯤ ꯑꯩꯅ ꯍꯋꯥꯏ ꯈꯔ ꯇꯤꯡꯖꯜꯂꯨꯕꯀꯣ ꯑꯥ ꯀꯩꯅꯣ ꯀꯥꯡꯍꯧ ꯉꯧꯒꯦꯅ
ꯀꯩ ꯋꯥꯅꯣ ꯍꯥꯏꯖꯦ
ꯇꯥꯟꯅꯗꯣ
ꯆꯥꯅ ꯑ ꯀꯩꯇꯧꯔꯕ ꯗꯣ
ꯑꯗꯨꯗꯣ ꯉꯔꯥꯡ ꯉꯧꯒꯦ ꯇꯧꯕꯅꯦ ꯑꯗꯨꯗ ꯉꯔꯥꯡꯖꯦ ꯉꯧꯗ꯭ꯔꯕ ꯑꯩꯗꯣ ꯊꯦꯡꯗꯣꯛꯈ꯭ꯔꯕꯗꯣ ꯍꯣꯏ ꯇꯜꯂꯦ ꯀꯥꯟꯗ ꯑꯗꯣ ꯉꯁꯤ ꯌꯧꯁꯜꯂꯛꯄꯗꯗꯤ ꯎꯝ ꯃꯅꯝ ꯆꯦꯜꯂꯛꯀꯗꯧꯔꯕ ꯑꯗꯨꯏ ꯉꯧꯊꯣꯛꯑꯒꯦꯅ ꯑꯗꯨꯝ ꯉꯧꯊꯣꯛꯑꯦ ꯍꯥ ꯇꯅꯤ ꯑꯩꯅ ꯇꯧꯔꯤꯁꯦ ꯉꯥ ꯑꯗꯨꯁꯨ ꯄꯣꯞ ꯊꯥꯗꯔꯒ ꯃꯨꯟꯗꯕꯅꯤꯅ ꯉꯧꯕꯗꯨꯗ ꯃꯇꯝ ꯆꯪꯕ ꯍꯥꯥ
ꯉꯥꯏꯕ ꯑꯃ ꯆꯪꯉꯦꯕ ꯃꯨꯟꯕ
ꯎꯝ
ꯀꯩꯅꯩꯅꯣ ꯉꯥꯕꯨ ꯀꯩ ꯉꯥꯅꯣ
ꯉꯥ ꯑꯈꯣꯏ ꯃꯅꯥ ꯐꯔꯥ ꯑꯇꯥꯡꯕ ꯅꯠꯇꯦꯗ ꯁꯤꯜꯚꯔ ꯁꯤꯜꯚꯔ ꯉꯥꯗꯣ ꯑꯗꯨꯃ ꯂꯩꯔꯛꯑꯦꯅ
ꯍꯥꯎꯕꯅꯤ ꯀꯩꯅꯣ ꯉꯥꯑꯗꯨꯗꯤ ꯑꯗꯨꯝ ꯍꯥꯎꯕꯅꯦ ꯆꯥꯕꯗ
ꯑꯪ ꯁꯣꯏꯖꯤꯔꯣꯝꯕꯗꯨꯗ ꯉꯥꯔꯧꯗꯣ ꯑꯃ ꯌꯥꯎꯗ꯭ꯔꯗꯤ ꯍꯥꯥꯎ
ꯀꯥꯎꯕꯃꯦ ꯍꯥꯏꯖꯦ
ꯅꯪꯗꯤ ꯀꯩꯗꯧꯔꯝꯃꯤꯅꯣ
ꯍꯤꯞꯄꯝꯃꯤꯅꯤꯗ ꯆꯥꯛꯆ ꯇꯣꯛꯂꯛ ꯇꯨꯝꯕ ꯍꯥꯏꯁꯦ ꯉꯥꯛꯇꯪ ꯋꯠꯂꯤꯗ ꯑꯥ ꯅꯪꯗꯤ ꯗꯨꯝ ꯅꯨꯡꯇꯤꯒꯤ ꯆꯥꯛ ꯊꯦꯡꯉꯤꯗꯨꯗꯤ
ꯊꯦꯡꯉꯦ ꯉꯜꯂꯤꯕ ꯅꯣꯏꯒꯤꯗꯤ ꯊꯦꯡꯉꯁꯨ
ꯀꯩꯕ
ꯅꯣꯏꯒꯤꯒ ꯌꯦꯡꯅꯕꯗꯨ ꯗꯤ ꯅꯣꯏꯒꯤ ꯆꯥꯕ ꯇꯥꯏꯃꯤꯡꯗꯩꯗꯤ ꯑꯩꯈꯣꯏꯒꯤ ꯌꯥꯝ ꯊꯤꯅ ꯊꯦꯡꯉꯦꯗꯅ ꯑꯗꯣ ꯍꯧꯖꯤꯛꯁꯦ ꯑꯩꯈꯣꯏꯒꯤ ꯑꯣꯏꯅ ꯗꯤ ꯉꯜꯂꯤ ꯍꯥꯏꯕ ꯍꯧꯖꯤꯛ ꯅꯣꯏꯅ ꯆꯥꯕ ꯑꯣꯏꯇꯥꯔꯒꯗꯤ ꯅꯣꯏꯗꯤ ꯊꯦꯡꯕ ꯆꯤꯡꯗꯣꯏꯅꯤꯗꯅ
ꯑꯣ
ꯑꯩꯈꯣꯏꯒꯤꯗꯤ ꯉꯜꯂꯤꯕ
ꯃꯥꯅꯦ ꯑꯩꯈꯣꯏꯗꯤ ꯂꯥꯏꯔꯕꯅꯤꯅ ꯆꯥꯛ ꯑꯍꯥꯎꯕꯖꯨ ꯆꯥꯗꯦ
ꯁꯨꯄꯔ ꯐꯥꯏꯟ ꯆꯥꯕ꯭ꯔꯥ
ꯁꯨꯄꯔ ꯐꯥꯏꯟ ꯆꯥꯏ ꯁꯨꯄꯔꯐꯥꯏꯟ ꯆꯥꯕꯅꯤꯅ ꯆꯥꯛ ꯇꯣ ꯉꯟꯇ ꯆꯥꯛꯊꯣꯛꯑꯗꯤ ꯉꯍꯥꯛ ꯂꯩꯔ ꯂꯥꯝꯃꯛꯑꯦ ꯕ ꯈꯔ ꯊꯦꯡ ꯆꯥꯕꯅ ꯐꯩꯌꯦꯕ ꯍꯣꯏ
ꯀꯔꯤꯕ
ꯎꯝ ꯆꯦꯡꯌꯦꯟꯕꯗ ꯑꯦ ꯀꯩ ꯀꯦꯅꯣ ꯀꯔꯤ
ꯎꯝ
ꯅꯣꯏꯁꯦꯡ ꯑꯍꯥꯎꯕ ꯆꯥꯗꯥꯏꯅꯦ ꯅꯣꯏ ꯂꯧ ꯎꯗ꯭ꯔꯕꯣ
ꯈꯣꯏ ꯂꯧꯗꯨ ꯍꯟꯗꯛ ꯄꯩꯁꯥ ꯈꯔ ꯆꯤꯜꯂꯦꯅ ꯕꯟꯗꯣꯞ ꯆꯠꯈ꯭ꯔꯦ
ꯐꯔꯦꯅꯦ
ꯁꯨꯄꯔ ꯐꯥꯏꯟ ꯆꯥꯌꯦ
ꯀꯩꯗꯧꯕꯩ ꯁꯤꯜꯂꯤꯅꯣꯕ ꯅꯅꯥꯎꯄꯤ ꯑꯃ ꯍꯥꯟꯅ ꯆꯠꯂꯦ ꯍꯥꯏꯕ ꯗꯨꯒꯤꯔ
ꯃꯥꯒꯤ ꯊꯥꯗꯣꯛ ꯊꯥꯖꯤꯟꯗ ꯑꯁ ꯌꯥꯝ ꯆꯪꯉꯦ ꯏꯟꯖꯅꯤꯌꯥꯔꯤꯡ ꯇꯝꯅꯤꯅ
ꯒ꯭ꯔꯤ ꯒ꯭ꯔꯤ ꯇꯛꯇꯅ ꯒ ꯒꯥꯏꯌꯣ
ꯗꯨꯅ ꯏꯃꯥꯏꯄꯦꯝꯃ
ꯀꯩ ꯂꯝꯗꯅꯣ
ꯆꯥꯟꯗꯤꯒꯔꯗ
ꯑꯥ
ꯆꯥꯟꯗꯤꯒꯔꯗꯥ
ꯎꯝ ꯀꯩ ꯁꯤꯚꯤꯜꯗ
ꯍꯥꯥ
ꯁꯤꯚꯤꯜ ꯅꯠꯇ꯭ꯔꯣ
ꯏꯂꯣꯇ꯭ꯔꯣꯅꯤꯛꯅꯦ
ꯋꯥꯎ ꯕꯩꯒꯤ ꯌꯨ ꯌꯣꯟꯒꯦ ꯍꯥꯏꯔꯕꯨꯕ
ꯍꯣꯃꯩ ꯃꯩ ꯃꯩ ꯉꯥꯜꯂꯅꯤ
ꯑꯩꯅ ꯃꯩ ꯈꯞ ꯉꯝꯃꯣꯕꯣꯕ
ꯍꯣꯏ ꯈꯣꯏꯃꯨꯡꯗꯤ ꯃꯩ ꯈ ꯃꯝꯃꯦꯅ
ꯐꯔꯦꯅꯦ ꯑꯗꯨꯒ
ꯅꯣꯏꯒꯤꯗꯤ ꯄꯩꯁꯥ ꯅꯨꯡꯁꯥꯒꯤ ꯑꯋꯥ ꯑꯅꯥ ꯅꯥꯑꯌꯦ ꯂꯩ ꯇꯦꯀꯣ
ꯄꯨꯟ ꯅꯣꯏ ꯅꯣꯏꯒꯤꯅ ꯀꯩꯅꯣ ꯅꯣꯏꯗꯤ ꯁꯨꯄꯔꯚꯐꯥ꯭ꯏꯟꯗ ꯄ꯭ꯔꯃꯣꯁꯟ ꯐꯪꯉꯒ ꯂꯩꯖꯤꯅꯦ
ꯑꯩꯈꯣꯏꯁꯨ ꯂꯥꯏꯔꯦ
ꯅꯣꯏꯅ ꯀꯩꯗꯩꯕ ꯅꯣꯏꯅ ꯀꯩ ꯄ꯭ꯔꯃꯣꯁꯟꯅꯣ
ꯑꯗ ꯑꯩꯈꯣꯏꯒꯤ ꯌꯨꯝ ꯁꯥꯕꯒꯤ ꯂꯣꯟ ꯈꯔ ꯂꯧꯕ
ꯑꯥ
ꯃꯔꯨꯞ ꯅꯨꯡꯔꯨꯞ ꯀꯩꯀꯁꯨ ꯇꯧꯁꯟꯕꯀꯣ
ꯎꯝ
ꯑꯣ ꯀꯩꯀꯥ ꯂꯣꯊꯣꯛꯑꯝꯅꯤꯅ ꯄꯩꯁꯥꯗꯨꯨ ꯎꯗꯌꯥꯗꯕ ꯃꯁꯥꯥꯁꯦ ꯑꯩꯈꯣꯏꯗꯥꯗꯒꯤ ꯂꯧꯕ ꯈꯨꯂꯣ ꯃꯔꯨꯞꯀꯤꯁꯨ ꯐꯥꯔꯛꯄꯗ ꯄꯩꯁꯥꯥꯁ ꯁꯨꯗ꯭ꯔꯕ ꯌꯨꯝ ꯂꯧꯁꯥ ꯊꯣꯛꯏꯁꯦ ꯑꯩꯈꯣꯏꯗꯥ ꯈꯛꯀꯅꯤꯗꯣ ꯑꯗꯨꯅ ꯌꯥꯗ꯭ꯔꯦꯍꯦ ꯇꯤꯕꯗꯨꯅꯦ
ꯇꯧꯁꯜꯂꯁꯦ ꯀꯩꯅꯣ ꯅꯪꯁꯨ
ꯀꯩꯕ
ꯅꯪꯁꯨ ꯊꯕꯛ ꯇꯧꯁꯜꯂꯁꯦ
ꯑꯩ ꯊꯥꯕꯛ ꯇꯧꯁꯜꯂꯛꯑꯒꯦ
ꯅꯪꯁꯨ ꯊꯕꯛ ꯑꯝ ꯇꯧꯁꯜꯂꯁꯦ ꯍꯥꯏꯕ ꯄꯩꯁꯥ ꯊꯣꯛꯅꯕ ꯍꯥꯥ
ꯑꯩ ꯊꯕꯛ ꯇꯧꯔꯨꯏꯌꯦ
ꯊꯕꯛ ꯑꯍꯨꯝ ꯇꯧꯋꯦꯕ
ꯑꯩ ꯊꯕꯛ ꯇꯧꯔꯦ ꯍꯥꯏꯕ
ꯀꯩ ꯊꯕꯛ
ꯑꯗꯨꯗꯤ ꯅꯪꯁꯨ ꯄꯩꯁꯥ ꯊꯣꯛꯑꯦ ꯀꯩꯅꯣ
ꯅꯣꯢ ꯅꯦ ꯊꯕꯛ ꯇꯧꯔꯦ ꯍꯥꯏꯗꯨꯗꯤ
ꯄꯩꯁꯥ ꯊꯣꯛꯑꯗꯨꯗꯤ ꯅꯪꯅ ꯅꯪꯒꯤ ꯍꯟꯇꯛ ꯊꯥꯗ꯭ꯔꯤꯗꯣ ꯀꯩꯒꯤꯅꯣ
ꯀꯔꯤ ꯅꯪꯕꯨ ꯄꯩꯁꯥ ꯀꯨꯂꯤꯅ ꯐꯪꯕ ꯄꯩꯁꯥꯕꯨ ꯄꯩꯁꯥꯥꯔꯣ
ꯄꯩꯁꯥꯅꯦ
ꯀꯥꯞꯊꯣꯛ ꯀꯥꯞꯁꯤꯟ ꯇꯩꯕꯗ ꯂꯣꯏꯁꯤꯟꯒ꯭ꯔꯅꯤ ꯑꯗꯨꯝ ꯇꯨꯟꯖꯟꯕ ꯁꯨꯉꯝ ꯉꯝꯗꯦ ꯅꯪ ꯅꯪ ꯊꯕꯛ ꯑꯃ ꯇꯧꯁꯜꯂꯁꯤ ꯀꯩꯅꯣ
ꯏꯍꯩꯁꯤꯒ ꯀꯔꯤ ꯊꯕꯛ ꯅꯣ ꯑꯩꯅ ꯐꯪꯗꯣꯏꯁꯤ
ꯅꯪꯒꯤꯔꯣ ꯅꯪꯗꯤ ꯀꯨꯂꯤ ꯅꯨꯄꯤ ꯀꯨꯜꯂꯤ
ꯑꯁ ꯂꯣꯢꯔꯦꯍꯦ ꯕꯣꯔꯥ ꯎꯆꯤ ꯃꯥꯟꯕ ꯑꯩꯅ ꯀꯩ ꯀꯩꯅꯣ ꯊꯥꯡꯉꯨꯗꯣꯏꯁꯦ
ꯅꯨꯔ ꯊꯥꯡꯅꯕꯅꯤ ꯀꯩꯅꯣ
ꯕꯣꯔꯥ ꯎꯆꯤꯅ ꯕꯣꯔꯥ ꯊꯥꯡꯕ ꯀꯝ ꯀꯥꯟꯗ ꯎꯒ꯭ꯔꯦ
ꯎꯝꯝ
ꯕꯣꯔꯥ ꯎꯆꯤꯅ ꯕꯣꯔꯥ ꯊꯥꯡꯕ ꯀꯔꯝ ꯀꯥꯟ ꯎꯔꯦ
ꯎ ꯎ
ꯐꯤꯕꯝꯗꯨꯒ ꯆꯥꯟꯅꯗꯦ ꯍꯥꯏꯕ
ꯋꯥꯔꯤꯒꯤ ꯋꯥꯅꯤꯗ ꯅꯅꯥꯎꯄꯤ ꯍꯟꯗꯛ ꯆꯪꯒꯤꯕ꯭ꯔꯣ ꯀꯌꯥꯝ ꯆꯪꯉꯤꯕ ꯄꯩꯁꯥꯔꯥ
ꯆꯪꯉꯤꯗ
ꯑꯗꯩ ꯕꯟꯗꯣꯞ ꯊꯝꯗꯣꯛꯈ꯭ꯔꯦꯕ ꯕꯟꯗꯣꯞ ꯊꯝꯃꯒ ꯂꯧ ꯎꯗꯒꯩ ꯄꯩꯁꯥ ꯂꯥꯏꯔꯤꯛ ꯇꯝꯍꯜꯂꯒ ꯑꯣꯏꯗ꯭ꯔꯗꯤ ꯐꯨꯕ ꯌꯥꯔꯦꯍꯦ
ꯌꯥꯔꯕꯅꯤ
ꯇꯕ꯭ꯔꯣ ꯍꯣꯏ ꯅꯣꯏ ꯅꯅꯥꯎꯄꯤꯗꯣ ꯂꯥꯏꯔꯤꯛꯄꯨꯗꯤ ꯑꯗꯨꯝ ꯍꯥꯏꯔꯛꯄꯅꯤꯗ ꯑꯣꯏꯅꯕ ꯇꯧꯖꯖꯅꯤ
ꯐꯣꯟ ꯄꯥꯏꯔꯝꯗꯦꯗꯣ ꯍꯥꯟꯅꯗꯤ ꯁꯤ ꯐꯣꯟ ꯄꯥꯏꯔꯦꯗꯣ ꯀꯔꯤ ꯇꯧꯔꯛꯇꯣꯢꯔ ꯈꯪꯗꯦ
ꯑꯣꯏ ꯑꯣ ꯐꯩ ꯐꯩ
ꯁꯥꯟꯅꯕꯅꯤ ꯁꯥꯟꯅꯕꯅꯤ
ꯑꯩꯉꯣꯟꯗ ꯁꯥꯟꯅꯩ ꯁꯥꯟꯅꯁꯤ ꯊꯥꯔꯛꯄꯗ ꯑꯩꯅ ꯁꯨꯛꯆꯪ ꯆꯪꯕꯤꯗꯕ ꯍꯩꯔꯝꯃꯣꯏꯅ ꯑꯩꯈꯣꯏꯗꯤ ꯍꯩꯇꯗꯤ ꯁꯥꯟꯅꯗꯦꯗꯅ ꯑꯦ ꯅꯣꯢꯗꯨ ꯉꯥꯔꯣ ꯉꯥ ꯉꯧꯗ꯭ꯔꯤꯕꯣ ꯍꯥꯢꯁꯦ
ꯑꯩ ꯉꯥ ꯉꯧ ꯂꯣꯏꯗ꯭ꯔꯤꯌꯦ
ꯕꯦꯁ ꯀꯌꯥꯅꯣ ꯅꯪ ꯉꯧꯔꯤꯖꯧ
ꯁꯦꯀꯦꯟ ꯕꯦꯁꯅꯦ ꯍꯧꯖꯤꯛ ꯊꯥꯗꯩꯁꯦ
ꯅꯩꯔꯦ ꯅꯪ ꯅ ꯉꯥꯕꯣ ꯀꯌꯥꯝ ꯆꯥꯎꯒꯦ ꯊꯣꯡ ꯆꯥ ꯌꯥꯕ꯭ꯔꯣ
ꯊꯣꯡꯉꯒ
ꯊꯣꯡꯉꯒ ꯍꯥꯏꯔꯣ
ꯊꯣꯡꯕꯗꯣ ꯊꯣꯉꯥ ꯆꯥ ꯊꯣꯛꯖꯦ ꯅꯣꯡꯃꯗ ꯂꯣꯏꯁꯜꯂꯦꯅ ꯏꯀꯣꯅꯣꯃꯤ ꯇꯧꯋꯦꯅꯤ ꯊꯣꯡ ꯉꯥ ꯆꯥ ꯊꯣꯛꯄꯗꯨꯗꯤ ꯅꯣꯡꯃꯗ ꯉꯥꯃꯨꯛ ꯄꯨꯡꯗꯨꯃ ꯂꯣꯏꯒ꯭ꯔꯅꯤꯌꯦ
ꯆꯨꯝꯃꯦ ꯆꯨꯝꯃꯦ
ꯇꯥꯎꯔ ꯆꯥꯔꯗꯤ
ꯕꯤꯅ ꯆꯥꯟꯕꯤꯗꯨꯅ
ꯆꯔꯥ ꯑꯅꯤꯗ ꯑꯣꯏꯔꯁꯨ ꯆꯅꯩꯗꯅ
ꯏꯀꯣꯅꯣꯃꯤꯁꯦ
ꯂꯥꯏꯔꯝꯅꯤꯅ ꯈꯔ ꯇꯧꯇꯥꯔꯦ
ꯑꯣ ꯇꯧꯊꯣꯛ ꯇꯧꯊꯣꯛꯑꯣ
ꯍꯣꯏ ꯍꯣꯏ ꯍꯣꯏ ꯑꯗꯨꯝ ꯄꯥꯎ ꯐꯥꯎꯅꯁꯦ ꯃꯔꯛ ꯃꯔꯛꯇ